ꯑꯧ ꯇꯥꯔꯦ
ꯀꯩꯗꯧꯔꯤ?
ꯁꯨꯝ ꯐꯝ ꯂꯝꯕꯅꯦꯗ꯫ ꯅꯪꯗꯤ
ꯑꯩꯁꯨ ꯇꯨꯝꯂꯩꯌꯦꯗ ꯔꯦꯁ ꯇꯧꯔꯤꯗ ꯐ‌ꯦꯟ ꯃꯅꯥꯛꯇ ꯐꯦꯜ ꯃꯅꯥꯛꯇ ꯐꯝꯔꯤꯅꯦ꯫
ꯌꯥꯝ ꯅꯨꯡꯉꯥꯏꯔ‌ꯦꯅ‌ꯦ ꯑꯗꯨꯗꯤ ꯑꯣ ꯌꯥꯝ ꯁꯥꯏꯌ‌ꯦ꯫
ꯐ‌ꯦꯟ ꯊꯥꯗ꯭ꯔꯣ ꯑꯗꯨꯗꯤ
ꯅꯊꯟꯇꯔꫭ?
ꯈꯣꯏ ꯐꯦꯃꯤꯁꯤꯁꯨ ꯂꯩꯗ ꯃꯣꯝ ꯕ꯭ꯔꯗꯔ ꯇꯥꯏꯌꯦ ꯅꯪ ꯈꯣꯟ ꯑꯩꯒꯤ ꯈꯣꯟ ꯇꯥꯗ꯭ꯔꯣ?
ꯈꯨꯝꯗꯕ ꯑꯩꯅ ꯍꯪꯕꯗꯨ
ꯑꯥ
ꯀꯩ ꯏꯟꯖꯥꯡ ꯆꯥꯔ‌ꯦ?
ꯍꯥꯏꯁ
ꯅꯣꯏꯗꯤ
ꯁꯧꯒ꯭ꯔꯤꯅ‌ꯦ ꯑꯩꯗꯤ
ꯈꯣꯏꯁꯦ ꯗꯥꯜ ꯆꯥꯃꯟꯗꯅ ꯗꯥꯜ ꯃꯥꯂꯛꯈ꯭ꯔꯦꯅꯦ ꯁꯛꯁꯦ꯫
ꯑꯁ ꯗꯥꯜ ꯆꯥꯕꯗꯤ ꯌꯥꯝ ꯐꯕꯅꯦ ꯁꯛ ꯐꯖ ꯊꯣꯛꯑꯦ ꯍꯥꯏꯕꯅꯦ꯫
ꯃꯤ ꯂꯣꯏꯅꯃꯛ ꯍꯥꯏ ꯑꯗꯨ
ꯐꯖ ꯊꯣꯛꯇ꯭ꯔꯣ ꯅꯪꯅꯤ
ꯐꯖ ꯊꯣꯛꯇ‌ꯦꯗ ꯍ‌ꯦꯟꯅ ꯍ‌ꯦꯟꯅ ꯊꯤꯖꯜꯂꯤ
ꯕꯦꯠꯁ ꯚꯦꯖꯤꯇꯦꯕꯜ ꯑꯗꯨꯃꯥꯏꯅ ꯆꯥꯕ ꯃꯤꯁꯤꯡꯅ ꯍꯦꯟꯅ ꯐꯖꯕꯅꯤꯗꯅ
ꯀꯔꯤꯁꯨ ꯆꯠꯅꯤꯡꯉꯥꯏ ꯂꯩꯇ꯭ꯔ‌ꫭ? ꯋꯥꯉꯥꯡꯉꯨ ꯅꯪ
ꯉꯁꯤꯗꯤ ꯂꯩꯔ‌ꯦꯅ ꯁꯠꯇꯗꯏꯕ
ꯍꯥꯥ ꯇꯥꯔꯦ ꯅꯪꯒꯤ ꯐꯦꯟꯗꯣ ꯃꯨꯊꯠꯂꫭ ꯇꯗ꯭ꯔꯦ ꯑꯩ꯫ ꯅꯪꯅ ꯑꯣꯏꯔꯝꯒꯅꯤ
ꯐꯦꯟ ꯌꯥꯝ ꯀꯟꯅ ꯊꯥꯗꯕꯕꯨ ꯍꯧꯖꯤꯛꯇꯤ ꯀꯃꯥꯏꯅ ꯇꯧꯔꯦ
ꯑꯗꯨꯝ ꯅꯩꯔꯤ
ꯍꯧꯖꯤꯛꯀꯤ ꯁꯦꯡ
ꯁꯥꯃꯟꯕꯒꯤ
ꯅꯠꯇꯦ ꯑꯩꯒꯤ ꯚꯣꯏꯁꯇꯣ ꯅꯁꯦꯡ ꯈꯔꯕ ꯍꯥꯏꯕꯅꯦ
ꯐ‌ꯦꯟ ꯁꯨꯡ ꯇꯥꯔ‌ꯦ ꯍꯧꯖꯤꯛꯇꯤ
ꯐꯦꯟꯗꫭ ꯑꯣꯐ ꯑꯗꯨꯃꯥꯏꯅ ꯊꯝꯈ꯭ꯔꯕ ꯁꯣꯝꯗꯤ ꯀꯔꯤ ꯍꯣꯠꯅꯔꯤꯒꯦ
ꯀꯔꯤꯁꯨ ꯍꯣꯠꯅꯗꯦꯗ ꯇꯨꯝꯕꯒ ꯆꯥꯕꯒ ꯑꯗꯨꯝ ꯇꯧꯔꯒ ꯂꯩꯌꯦ ꯍꯧꯖꯤꯛꯀꯥꯟ
ꯑꯁ ꯐ꯭ꯔꯤ ꯀꯥꯎꯔꯣ ꯑꯗꯨꯗꯤ ꯍꯥ
ꯑꯣꯛ ꯃꯥꯟꯒꯗꯧꯔꯦ ꯐ꯭ꯔꯤ ꯂꯩꯃꯟꯕꯒꯤ
ꯃꯣꯏꯒꯨꯝ ꯂꯩꯅꯤꯡꯉꯤꯗ
ꯅꯪꯁꯨ ꯅꯠꯇꯦꯅꯦ
ꯑꯐ꯭ꯔꯤꯀꯥꯗꯤ ꯍꯥꯏ ꯐ꯭ꯔꯤꯀꯥꯗ ꯌꯥꯝꯅ ꯄꯣꯁ ꯌꯥꯝꯅ ꯆꯥꯎꯕ ꯄꯣꯁꯅꯤꯍꯦ
ꯍꯨꯝ ꯍꯨꯝ ꯍꯨꯝ
ꯃꯤꯅ ꯄꯥꯛ ꯐꯪꯗꯕ ꯄꯣꯁꯅꯦ ꯍꯦꯛꯇ ꯑꯣꯏꯒꯦ ꯍꯥꯏꯅ
ꯑꯗꯨ ꯌꯦꯡꯗꯤꯌ° ꯑꯩꯁꯨ ꯇꯥꯏꯅꯦ ꯑꯗꯨ ꯐꯣꯟꯗꯣ ꯒ꯭ꯔꫭꯛ ꯒ꯭ꯔꫭꯛ ꯒ꯭ꯔꫭꯛ ꯒ꯭ꯔꫭꯛ ꯍꯥꯏꯕꯗꯣ
ꯇꯥꯏꯌꯦ ꯄꯥꯎ ꯌꯦꯡꯕ ꯃꯥꯜꯂꯤꯀꫭ ꯅꯪ
ꯑꯩꯒꯤ ꯃꯣ ꯕꯦꯛꯒ꯭ꯔꯥꯎꯟꯁꯦ ꯌꯥꯗꯤ ꯌꯥꯗꯕꯅ° ꯍꯧꯖꯤꯛ ꯍꯥꯏꯔꯗꯤ ꯑꯃꯨꯛ ꯇꯥꯔꯣꯏꯗ꯭ꯔꯣ ꯀ꯭ꯔꯤꯒꯤ ꯌꯥꯗꯕ
ꯃꯄꯥꯟꯗ ꯊꫭꯛꯑꫭ ꯅꯪ ꯌꯥꯝ ꯂꯥꯡꯉ° ꯅꯪ
ꯍꯣꯏ ꯍꯣꯏ ꯊꯣꯛꯀꯦ
ꯃꯄꯥꯟꯗ ꯊꯣꯛꯑꯦ
ꯑꯩꯒꯤ ꯃꫭꯝꯗꯣ ꯐꯦꯁꯕꯨꯛꯇ ꯀꯩꯅꯣꯝꯃ ꯄꯥꯎ ꯌꯦꯡꯉꯤꯌ°ꯕ ꯑꯗꯨꯒꯤꯅ°
ꯎꯝꯝ
ꯉꯁꯥꯏꯗꯤ ꯇꯨꯝꯂꯝꯕꯅꯦꯕ ꯃꯥꯗꯣ ꯇꯨꯝꯂꯝꯂꯕꯅꯦꯕ ꯃꯥꯗꯣ ꯁꯗꯟꯂꯤ ꯍꯧꯒꯠꯂꯒ ꯑꯃꯨꯛ ꯐꯣꯟꯗꯨ ꯌꯦꯡꯕ ꯑꯗꯨꯒꯤꯅ° ꯁꯥꯥꯎꯕ ꯌꯥꯗ°ꯀꯣ ꯁꯥꯎꯅꯤꯡꯉꯁꯨ
ꯈꯪꯗꯦꯌ°
ꯑꯩꯗꯤ ꯗꯠ ꯄꯨꯟꯁꯤꯁ° ꯆꯠꯇꯦꯗ ꯉꯔꯥꯡ ꯉꯔꯥꯡꯂꫭ ꯅꯍꯥꯟꯂꫭ ꯆꯠꯂꯦ ꯑꯩꯈꫭꯏꯗꯤ ꯂꯧꯏ ꯍꯩꯏꯁ ꯂꯧ ꯁꯨꯗ ꯁꯨꯒꯤꯗ°ꯗ
ꯂꯧ ꯁꯨꯕꯁꯤ ꯅꯨꯡꯉꯥꯏꯕꯅꯤꯗ
ꯃꯔꯛ ꯃꯔꯛꯇꯁꯨ ꯅꯨꯡꯉꯥꯏ ꯃꯔꯛ ꯃꯔꯛꯁꯨ ꯋꯥꯏꯅ°
ꯋꯥꯔꯁꯨ ꯆꯥꯅꯕ ꯂꯥꯏꯔꯗꯤ ꯌꯥꯔ°ꯅ°
ꯎꯝ ꯃꯅꯤꯄꯨꯔꯁꯦ ꯂꯥꯟꯁꯦ ꯌꯥꯝ ꯀꯟꯅ ꯉꯝꯃꯤꯅꯀꯣ
ꯎꯝ
ꯍꯣꯏ ꯂꯧ ꯎꯕ ꯃꯤꯁꯤꯡꯁꯤꯗꯤ ꯀꯌꯥꯝ ꯋꯥꯒ꯭ꯔꯦꯕ ꯋꯥꯈꯟꯗꯣ ꯌꯥꯝ ꯄꯦꯟꯑꯦ ꯋꯥꯈꯟꯗꯣ ꯌꯥꯝ ꯄꯦꯟꯗꯦꯕ ꯂꯧ ꯎꯕ ꯃꯤꯁꯤꯡꯗꯤ ꯌꯦꯡꯎꯅ° ꯏꯀꯣꯅꯣꯃꯤꯛ ꯕ꯭ꯂꯣꯀꯦꯠ ꯍꯦꯛ ꯁꯨꯃꯥꯏꯅ ꯇꯧꯕ ꯀꯥꯟꯗ ꯃꯣꯏꯗꯤ ꯑꯁꯁ ꯀꯣꯚꯤꯠ ꯀꯣꯚꯤꯠꯀꯤ ꯃꯇꯝꯗꯨꯗ ꯃꯣꯏꯗꯤ ꯌꯦꯡꯉꯒ ꯄꯪꯆꯦꯟꯗ ꯆꯦꯟꯗꯅ ꯑꯩꯈꫭꯏꯗꯤ ꯆ°ꯟꯗ꯭ꯔ°ꯕ ꯑꯗꫭꯝꯗ ꯍꯥꯏꯔꯗꯤ
ꯌꯨꯝ ꯄꯥꯜꯂꯕꫭ ꯅꯪ
ꯑꯁ ꯄꯥꯟꯗ꯭ꯔꯤꯗ
ꯐꯪꯉꯨꯔꫭ ꯍꯤ ꯍꯤ ꯍꯤ
ꯐꯪ ꯏꯍꯦ
ꯑꯁ ꯑꯩ ꯌꯦꯡꯕ ꯌꯥꯔꯦꯅꯦ ꯑꯗꯨꯗꯤ
ꯅꯪ ꯀꯦꯁ ꯇꯧꯔꯛꯄ꯭ꯔꯥ
ꯀꯩ ꯀꯩ ꯃꯈꯣꯟꯅꯣ ꯇꯥꯏꯌꯦꯗ ꯌꯥꯝ
ꯁꯣꯔꯤ ꯁꯣꯔꯤ ꯃꯤ ꯂꯥꯛ ꯀꯄꯒꯤꯅꯦꯅꯦ ꯑꯩꯒꯤ ꯃꯔꯨꯞ
ꯂꯥꯛꯀꯅꯅꯨꯡ ꯍꯥꯏꯌꯨ ꯍꯧꯖꯤꯛ
ꯍꯣꯏ ꯃꯅꯤꯡꯗ ꯊꯣꯛꯈ꯭ꯔꯦ ꯑꯗꯨꯒꯤ ꯃꯥ ꯆꯠꯈ꯭ꯔꯦ
ꯐꯨꯗꯠꯂꯨ
ꯊꯨꯟꯗ ꯀꯥꯎꯁꯤꯔꯣ
ꯑꯥ
ꯃꯊꯨꯟꯗ ꯀꯥꯎ ꯑꯩꯒꯤ ꯃꯔꯨꯞꯇꯣ ꯀꯥꯎ
ꯅꯕꯥꯅꯤ ꯈꯠꯅꯔꯛ ꯀꯅꯤ ꯀꯣ
ꯀꯩꯈꯠꯅꯗꯦꯗ ꯈꯠꯅ
ꯌꯥꯝ ꯁꯥꯏꯒꯣ ꯍꯧꯖꯤꯛ ꯀꯥꯟꯁꯦ
ꯗꯁꯨ ꯌꯥꯝ ꯁꯥꯏ ꯅꯀꯟꯁꯦ ꯅꯣꯡꯁꯦ ꯇꯥꯕꯒꯤ ꯏꯗ ꯌꯥꯗꯔꯦꯅꯦ
ꯅꯣꯡ ꯇꯥꯔꯁꯨ ꯑꯗꯨꯝ ꯁꯥꯏꯌꯦꯗ
ꯂꯧꯁꯦ
ꯂꯧ ꯁꯨꯕ ꯃꯤꯁꯤꯡꯁꯦ ꯌꯥꯝ ꯋꯥꯔꯝꯒꯅꯤꯀꯣ ꯅꯨꯡꯁꯥ ꯃꯔꯛꯇ ꯆꯠꯄꯗ
ꯍꯣꯅꯦ ꯋꯥꯌꯦꯅ ꯈꯣꯏꯗꯤ ꯅꯨꯡꯁꯥ ꯃꯔꯛꯇ ꯄꯥꯛ ꯆꯠꯗ ꯃꯣꯔꯅꯤꯡꯅꯤ ꯃꯣꯔꯅꯤꯡ ꯄꯥꯈꯪꯕꯅꯤꯅꯖꯨ ꯀꯝꯄ꯭ꯂꯦꯛꯁꯟ
ꯍꯥꯏꯁ ꯅꯨꯄꯤ ꯊ꯭ꯔꯤꯗꯤ ꯐꯥꯎ ꯉꯥꯛꯑꯣ ꯀꯣꯝꯄ꯭ꯂꯦꯛꯁꯟꯗ
ꯀꯟꯅ ꯉꯥꯡꯒꯦ ꯅꯣꯏ ꯅꯣꯏꯒꯤ ꯇꯥꯏ ꯑꯗꯨ ꯅꯣꯏꯗꯤ ꯅꯣꯏ ꯁꯨꯝ ꯉꯥꯞꯄ꯭ꯔꯣ ꯑꯗꯨꯗꯤ
ꯉꯥꯛꯇ꯭ꯔꯗꯤ
ꯅꯨꯄꯤꯁꯤꯡꯗꯨ ꯍꯦꯟꯃꯟꯗ꯭ꯔꯣ ꯀꯝꯄ꯭ꯂꯦꯁꯟ ꯈꯉꯥꯛ ꯃꯣꯏꯗꯤ ꯌꯨꯝꯗ ꯂꯩꯔꯁꯨ ꯆꯠ ꯇꯦꯟ ꯈꯥꯟꯕꯅꯤꯅꯦ ꯃꯣꯏ
ꯑꯗꯨꯃꯥꯏꯅ ꯇꯧꯔꯗꯤ ꯌꯦꯡꯕ ꯌꯥꯔꯣꯏꯅꯦ
ꯑꯗꯨꯃꯥꯏꯅ ꯇꯧꯕ ꯃꯤ ꯋꯥꯏ ꯇꯩ ꯗꯨꯀꯥꯟꯁꯨ ꯀꯣ ꯁꯇꯤꯟ ꯈꯝ꯭ꯔꯒ ꯋꯥꯏ ꯇꯩꯌꯦꯅꯦꯅ
ꯑꯗꯨꯃꯛꯇꯤ ꯇꯧꯗꯤꯍꯦ
ꯑꯗꯨꯃꯥꯏꯅ ꯇꯧꯕ ꯊꯦꯡꯅꯈ꯭ꯔꯦ ꯑꯗꯨ ꯁꯟꯖꯤ ꯈꯔ ꯂꯩ
ꯄꯤꯔꯣ ꯑꯗꯨꯃꯟ ꯇꯧꯔꯤꯔꯣ
ꯏꯜꯂ ꯂꯧ ꯆꯠꯄ ꯃꯤ ꯒꯥꯏꯅ ꯃꯥ ꯌꯨꯝꯗꯒꯤ ꯃꯄꯥꯟ ꯊꯣꯛꯇꯕ ꯃꯤꯒ ꯀꯝꯄꯦꯌꯔ ꯇꯧꯕ ꯀꯥꯟꯗꯁꯨ ꯃꯥꯅ ꯍꯦꯟꯅ ꯃꯨꯕ ꯑꯩꯅ ꯍꯦꯟꯅ ꯉꯧꯕ
ꯅꯣꯛꯅꯤꯡꯉꯤꯍꯦ ꯐꯣꯟꯁꯤꯁꯨ ꯁꯥꯃꯟꯗꯅ ꯄꯣꯛꯈꯥꯏꯒꯗꯧꯔꯦ
ꯐꯣꯟ ꯉꯁꯤꯗꯤ
ꯎꯝ ꯗꯨꯝ ꯄꯥꯔꯒꯂꯩꯔꯦ
ꯄꯩꯌꯦꯅ ꯁꯤꯁꯦ ꯀꯦꯔꯤꯌ꯭ꯔ ꯑꯃꯃꯨꯛ
ꯅꯪ ꯀꯔꯤ ꯇꯧꯔꯤꯅꯣ ꯍꯧꯖꯤꯛ
ꯃꯄꯥꯟꯗ ꯆꯠꯄ
ꯏꯁ ꯑꯗꯨꯒꯤꯅꯦ ꯅꯪꯒꯤ ꯈꯣꯡꯊꯥꯡꯒꯤ ꯃꯈꯣꯟ ꯇꯥꯏꯌꯦꯕ
ꯊꯥꯎꯖꯦ ꯌꯥꯝ ꯐꯕ ꯃꯥꯜꯂꯦ
ꯇꯨꯃꯤꯟꯅ ꯐꯝꯃꯨꯅꯦ ꯍꯧꯖꯤꯛꯇꯤ
ꯔꯨꯝꯗ ꯆꯪꯕ ꯀꯥꯟꯗ ꯑꯩꯒꯤ ꯃꯣꯟꯗꯣ ꯐꯣꯟ ꯀꯟꯅ ꯐꯥꯔꯛꯄꯅꯤ ꯑꯗꯨꯒꯤꯅꯦ
ꯑꯍꯟꯁꯤꯡꯗꯤꯀꯣ ꯀꯟꯅ ꯊꯥꯔ ꯌꯦꯡꯕꯅꯤ ꯕꯦꯔꯥꯅꯤ
ꯐꯣꯟ ꯀꯔꯤ ꯀꯔꯥ ꯃꯣꯏꯗꯤ ꯌꯨꯁ ꯇꯧꯕ ꯍꯩꯇꯕꯅꯤꯅꯀꯣ
ꯎꯝ ꯎꯝ
ꯃꯤ ꯑꯦꯁꯇ꯭ꯔꯥ ꯂꯣꯏꯅꯃꯛ ꯇꯥꯔꯝꯃꯦ ꯃꯣꯏꯁꯦ ꯑꯗꯨꯃꯥꯏꯅ ꯇꯧꯋꯦꯕ ꯃꯤ ꯑꯃꯕꯨ ꯗꯤꯁꯇꯥꯔ ꯇꯧꯋꯦ ꯑꯗꯨꯃꯥꯏꯅ ꯈꯟꯗꯣꯏ꯭ꯕ ꯃꯣꯏꯗꯤ
ꯉꯥꯡꯉꯣ ꯑꯗꯨꯃꯥꯏꯅ ꯇꯧꯒꯅꯨ ꯍꯥꯏꯅ
ꯌꯥꯗꯦꯗ
ꯂꯝꯍꯦꯟꯕꯔꯣ
ꯍꯣꯏ ꯂꯝꯍꯦꯜꯂꯦ
ꯂꯝ ꯍꯦꯟꯂꯗꯤ
ꯑꯥꯔꯂꯤ ꯃꯣꯔꯅꯤꯡ ꯑꯗꯨꯒꯨꯝꯕ ꯐꯣꯟ ꯇꯧꯕ ꯅꯨꯡꯉꯥꯏꯔꯤꯉꯩ ꯁꯤꯗ ꯃꯣꯏꯗꯤ ꯑꯦ ꯇꯨꯝꯕ ꯅꯨꯡꯉꯥꯏꯔꯤꯉꯩꯗ ꯃꯣꯏꯗ ꯐꯣꯟ ꯂꯥꯛꯕ ꯀꯥꯟꯗ ꯂꯥꯎ ꯁꯄꯤꯀꯔ ꯂꯩꯔꯝꯃꯤ ꯊꯥꯛ ꯇꯨꯝꯕ ꯌꯥꯝꯃ ꯗꯤꯁꯇꯞ ꯇꯧꯋꯦꯕ ꯗꯨꯗꯤ ꯅꯠꯇ꯭ꯔꯣ꯫
ꯑꯥ꯫
ꯅꯡꯅ ꯍꯥꯏꯕꯁꯦ ꯆꯨꯝꯗ꯭ꯔꯕ꯫
ꯆꯨꯝꯃꯦ ꯌꯥꯝ ꯆꯨꯝꯃꯦ ꯑꯩꯈꯣꯏ ꯏꯃꯥꯈꯣꯏꯁꯨ ꯑꯗꯨꯃꯥꯏꯅ ꯇꯧꯋꯦ꯫
ꯈꯨꯝꯁꯨ ꯈꯨꯝꯗꯦ ꯅꯪꯗꯤ꯫ ꯅꯦꯠꯋꯥꯛꯅ ꯑꯣꯏꯔꯝꯃꯅꯤ
ꯎ ꯉꯁꯤꯒꯤ ꯈꯨꯁꯥꯁꯤꯗꯤ ꯂꯩꯇꯔ꯭ꯦꯍꯦ ꯫
ꯅꯪꯗꯤ ꯇꯝꯗ ꯅꯠꯇꯔꯣ꯫
ꯃꯥꯅꯦ ꯫
ꯌꯨꯝ ꯆꯠꯅꯤꯡꯉꯦ꯫
ꯌꯨꯝ ꯆꯠꯅꯤꯡꯉꯦ꯫
ꯂꯧꯕ ꯂꯥꯛꯄꯤꯌꯣ꯫
ꯍꯦꯂꯤꯀꯣꯞꯇꯔꯗ ꯆꯠꯂꯣꯅꯥ ꯫
ꯁꯥ ꯂꯩꯇꯕ ꯫
ꯍꯦꯂꯤꯀꯣꯞꯇꯔꯒꯤ ꯍꯦꯂꯤꯀꯣꯞꯇꯔꯒꯤ ꯄ꯭ꯔꯥꯏꯖꯁꯦ ꯀꯌꯥꯅꯣ꯫
ꯈꯪꯗꯤꯌꯦ ꯑꯩꯗꯤ꯫ ꯂꯤꯁꯤꯡ ꯑꯍꯨꯝ ꯍꯥꯏꯕ ꯅꯠꯇ꯭ꯔꯣ ꯅꯍꯥꯟ ꯍꯥꯏꯕꯗꯣ꯫
ꯍꯦꯂꯤꯀꯣꯞꯇꯔꯗꯤ ꯑꯁ ꯇꯜꯂꯦ ꯀꯤꯗ꯭ꯔꯣ ꯅꯣꯏꯗꯤ ꯇꯣꯡꯕ꯫
ꯀꯤꯌꯦꯗꯥ꯫ ꯑꯥꯗꯒꯤ ꯀꯥꯞꯅꯒꯗꯕ ꯃꯥꯜꯂꯦ꯫
ꯑꯩꯗꯤ ꯐꯂꯥꯏꯠꯇ
ꯃꯨꯛꯐꯥꯎ ꯇꯣꯡꯗꯔ꯭ꯤ ꯀꯤꯌꯦ ꯫
ꯑꯦꯔꯣꯄ꯭ꯂꯦꯟꯗꯤ ꯇꯣꯡꯔꯝꯂꯅꯤꯅ꯫
ꯇꯣꯡꯗꯔ꯭ꯤ ꯑꯅꯤꯃꯛ꯫
ꯑꯅꯤꯃꯛ ꯇꯣꯡꯗ꯭ꯔꯤ꯫
ꯃꯔꯝ ꯂꯩꯇꯦꯅꯦ ꯇꯣꯡꯒꯗꯧꯕꯗꯣ꯫ ꯌꯨꯝꯗꯒꯤ꯫ ꯁꯨꯛꯍꯦꯟ ꯍꯦꯟꯗꯕꯗꯣ꯫
ꯃꯔꯝ ꯂꯥꯛꯀꯅꯤꯗ꯫ ꯆꯍꯤ ꯅꯥꯎꯔꯝꯃ ꯀꯩꯅꯣ
ꯅꯧꯔꯁꯨ ꯆꯠꯗꯕ ꯐꯪꯗꯕ ꯃꯥꯟꯗ꯭ꯔꯦꯗ꯫
ꯄꯩꯁꯥ ꯄꯥꯏꯕ ꯅꯨꯄꯥꯗꯒ ꯇꯣꯂꯣꯞ ꯆꯥꯕ ꯅꯨꯄꯥꯗꯅ ꯄꯥꯟꯕꯗꯤ ꯅꯣꯡꯃꯗꯤ ꯁꯣꯏ ꯁꯣꯏ ꯗꯅ ꯐꯪꯒꯅꯤ ꯀꯩꯅꯣ ꯫
ꯍꯥ ꯊꯥꯖꯗ꯭ꯔꯦ
ꯀꯣꯏꯕ ꯆꯠꯁꯦ ꯅꯨꯡꯗꯥꯡꯒꯨꯝꯕ ꯃꯄꯥꯟꯂꯣꯝꯗ ꯍꯟꯅꯤꯃꯣꯟꯒꯨꯝꯕ ꯆꯠꯁꯦꯠꯀꯨꯝꯕ ꯑꯗꯨꯃꯥꯏ ꯆꯠꯀꯅꯤꯅ ꯀꯩꯅꯣ꯫